ꯍꯥꯎ
ꯀꯩꯅꯣ ꯇꯧꯕ꯭ꯔꯣ ꯅꯪ ꯊꯕꯛꯀ ꯀꯣꯝꯕ꯭ꯔꯣ
ꯊꯕꯛꯁꯦ ꯑꯩ ꯍꯥꯏꯗꯤ ꯆꯥꯛ ꯏꯁꯤꯡ ꯊꯣꯡꯕ ꯑꯗꯨ ꯃꯉꯥꯏꯔꯦ ꯑꯇꯩ ꯊꯣꯏꯗꯣꯛꯄꯗꯤ ꯀꯩꯁꯨ ꯂꯩꯁꯤꯌꯦ
ꯅꯪ ꯍꯌꯦꯡꯁꯦ ꯊꯕꯛ ꯂꯩꯇ꯭ꯔꯒꯗꯤ ꯑꯩꯈꯣꯏ ꯔꯨꯝꯗ ꯍꯥꯏꯐꯦꯠꯇꯪ ꯀꯣꯏꯊꯣꯔꯛꯀꯦꯔꯣ
ꯌꯥꯏꯌꯦ ꯑꯗꯨꯕꯨꯗꯤ ꯑꯗꯣ ꯀꯩ ꯂꯩꯔꯒꯦ
ꯎꯝ ꯀꯣꯏꯊꯣꯛꯄ ꯍꯥꯏꯁꯦ ꯁꯨꯃꯥꯏꯅ ꯇꯧꯅꯤꯗ ꯍꯧꯖꯤꯛꯁꯦ ꯅꯣꯡꯖꯦ ꯅꯣꯡ ꯆꯤꯡ ꯃꯇꯝꯁꯦ ꯌꯧꯔꯛꯑꯃꯤꯅꯀꯣ
ꯎꯝ
ꯑꯩꯅ ꯑꯩꯒꯤ ꯉꯥ ꯐꯥꯝ ꯑꯃ ꯂꯩꯕꯗꯣ ꯑꯆꯧꯕ ꯑꯃ
ꯑꯥ
ꯑꯗꯨꯗꯣ ꯏꯁꯤꯡꯁꯦ ꯑꯩ ꯁꯤꯡꯇꯣꯛꯑꯣꯒꯦꯅ ꯈꯟꯕ
ꯑꯥ
ꯑꯗꯣ ꯏꯁꯤꯡ ꯇꯣꯛꯄꯁꯦ ꯍꯥꯟꯅ ꯑꯗꯨꯗ ꯂꯩꯈꯤꯕ ꯉꯥꯁꯤꯡꯗꯣ
ꯎꯝ
ꯑꯗꯨꯗꯣ ꯐꯥꯗꯣꯛꯄ ꯑꯃ ꯗꯔꯀꯥꯔ ꯑꯣꯏꯔꯤꯑꯀꯣ ꯍꯧꯖꯤꯛꯁꯦ ꯑꯗ ꯑꯗꯨꯗꯣ ꯍꯌꯦꯡ ꯅꯣꯡ ꯅꯝꯁꯦ ꯄꯗꯤ ꯆꯪꯉꯅꯦꯕ
ꯑ
ꯑꯩ ꯃꯤ ꯇꯇꯩꯁꯨ ꯅꯦꯛꯄꯅꯦꯕꯀꯣ
ꯑ
ꯑꯗꯣ ꯎ ꯌꯥꯔꯒꯗꯤ ꯅꯪ ꯍꯌꯦꯡꯁꯦ ꯍꯥꯏꯐꯦꯠꯇꯪ ꯂꯥꯛꯀꯦꯔꯣ ꯑꯗꯨꯝ ꯆꯥꯛ ꯏꯁꯤꯡꯗꯣ ꯑꯩꯈꯣꯏꯗ ꯆꯥꯔꯁꯦ ꯄꯨꯜꯂꯁꯦ
ꯑꯣꯢ ꯌꯥꯏꯌꯦꯦ ꯂꯀꯦ ꯑꯗꯨꯒꯤꯗꯤ
ꯎꯝ ꯑꯗꯒꯤ ꯀꯩꯅꯣꯁꯨ ꯇꯧꯕ ꯎꯝ ꯌꯦꯡꯒꯣꯟ ꯃꯆꯥ ꯈꯤꯇꯪ ꯆꯥꯎꯕ ꯑꯃꯥꯏꯅ ꯆꯟꯒꯦꯅꯁꯨ ꯈꯟꯕꯀꯣ ꯑꯗꯣ ꯍꯌꯦꯡꯁꯤꯗ ꯄꯨꯂꯞꯁꯦ ꯑꯩꯒꯤ ꯋꯥꯈꯜꯗꯗꯤ ꯊꯥꯖꯗ꯭ꯔꯦ ꯅꯪ ꯐꯪꯒꯅꯤ ꯍꯥꯏꯕ ꯑꯗꯨ ꯑꯗꯨꯅ ꯑꯗꯨ ꯑꯣꯏꯈꯔꯁꯨ ꯍꯧꯖꯤꯛꯀꯤ ꯑꯩꯅ ꯍꯥꯏꯕꯗꯣ
ꯑꯥ
ꯑꯗꯣ ꯃꯆꯥ ꯃꯆꯥ ꯈꯔꯁꯨ ꯌꯥꯎꯔꯤꯕꯅꯦꯕ ꯆꯥꯝꯃꯉꯥꯃꯨꯛꯀꯤ ꯇꯥꯡꯒꯦ
ꯑꯥ
ꯑꯗꯨꯗꯣ ꯐꯥꯗꯣꯛꯇꯕ ꯌꯥꯔꯣꯏꯗꯣꯔꯤꯕ ꯑꯗꯨꯗꯨꯅ ꯑꯃꯨꯛ ꯑꯁꯣꯅꯥꯀꯟꯒꯤ ꯑꯩꯅ ꯏꯁꯤꯡ ꯑꯅꯧꯕ ꯆꯤꯡꯖꯗ ꯊꯝꯕꯗꯣ ꯑꯗꯨꯗ ꯑꯃꯨ ꯍꯥꯞꯆꯤꯟꯗꯣꯏꯅꯦꯕ
ꯑꯥ
ꯗꯣ ꯀꯩꯅꯣ ꯂꯩꯒꯗ꯭ꯔꯣ ꯅꯣꯏꯒꯤ ꯑ ꯏꯟ ꯑꯆꯧꯕ ꯏꯟ ꯑꯆꯧꯕ ꯑꯁꯪꯕꯗꯨ
ꯑꯥ
ꯑꯗꯨ ꯂꯩꯒꯗ꯭ꯔꯣ
ꯂꯩꯑ ꯂꯩꯌꯦ ꯑꯩꯈꯣꯏꯒꯤ ꯍꯥꯏꯗꯤ ꯉꯍꯥ ꯑꯃꯨꯛ ꯑꯩꯈꯣꯏ ꯐꯈꯔꯤ ꯑꯆꯧꯕꯗ ꯇꯣ ꯂꯩꯔꯤꯀꯥꯟꯗ ꯑꯩꯈꯣꯏꯒꯤ ꯕꯥꯍꯣꯏꯅ ꯍꯥꯏꯗꯤ ꯑꯗꯨꯝ ꯑꯗꯨꯃꯥꯏꯅ ꯇꯧꯕꯗ ꯉꯥ ꯐꯥꯕ ꯀꯩꯗꯧꯕꯗꯤ ꯁꯤꯖꯤꯟꯅꯔꯝꯕꯒꯤ ꯑꯁ ꯑꯗꯨ ꯁꯪꯒꯣꯏꯗ ꯑꯥ ꯃꯊꯛꯇ ꯑꯗꯨꯝ ꯌꯥꯔꯒ ꯂꯩꯔꯕꯅꯦ
ꯑꯥ ꯏꯁꯤꯡꯕꯨꯗꯤ ꯍꯣꯏ ꯑꯗꯨ ꯏꯁꯤꯡꯕꯨꯗꯤ ꯊꯥꯗꯣꯛꯈꯤꯗꯣꯏꯅꯦ ꯆꯤꯡꯊꯣꯛꯈꯤꯗꯣꯏꯅꯦꯕꯀꯣ ꯑꯗꯨꯗ ꯏꯁꯤꯡ ꯀꯪꯊꯔꯛꯄꯒꯤ ꯀꯥꯟꯗ ꯍꯥꯏꯗꯤ ꯉꯥ ꯃꯆꯥ ꯃꯆꯥꯁꯤꯡꯗꯣ ꯂꯩ ꯂꯩꯅꯥꯡ ꯇꯥꯅ ꯅꯣꯏꯈ꯭ꯔꯗꯤ ꯃꯣꯏꯗꯣ ꯍꯤꯡꯕ ꯉꯝꯃꯕ ꯑꯗꯨꯅ ꯏꯁꯤꯡꯗꯣ ꯈꯔ ꯍꯥꯏꯗꯤ ꯈꯤꯇꯪ ꯃꯌꯦꯡ ꯇꯥꯛꯄꯩ ꯀꯥꯟꯗꯨꯗ ꯃꯤ ꯇꯔꯥꯃꯨꯛ ꯇꯧꯔꯒ ꯈꯣꯜꯂꯒ ꯃꯆꯥꯁꯤꯡꯗꯣ ꯐꯥꯗꯣꯛꯍꯧꯔꯦꯗꯅ ꯑꯗꯨꯗꯨꯒ ꯊꯪꯅꯕ ꯄꯨꯈꯤꯗꯨꯗ ꯁꯠ ꯁꯠ ꯁꯠ ꯁꯠ ꯂꯪꯊꯈꯤꯗꯣꯏꯅꯦꯕ
ꯎꯝ
ꯗꯣ ꯑꯗꯨꯅꯅꯦ ꯑꯩꯅ ꯅꯪꯉꯣꯟꯗ ꯍꯧꯖꯤꯛ ꯏꯪꯊꯪꯉꯩꯗꯣ
ꯌꯥꯏꯌꯦ ꯌꯥꯏꯌꯦ ꯂꯩꯌꯦ ꯑꯗꯨꯕꯨꯗꯤ
ꯑꯣ
ꯑꯣ ꯅꯪꯒꯤꯁꯦ ꯑꯗꯨꯝ ꯍꯥꯏꯗꯤ ꯑꯌꯨꯛꯇꯒꯤ ꯑꯗꯨꯝ ꯍꯧꯔꯁꯤꯅꯦꯀꯣ ꯍꯥꯏꯗꯤ ꯑꯌꯨꯛꯁꯦ ꯄꯨꯡ ꯀꯌꯥ ꯑꯋꯥꯏꯗꯒꯤ ꯍꯧꯕ ꯌꯥꯅꯤ
ꯑꯩ ꯍꯥꯏꯒꯦ ꯑꯌꯨꯛꯇꯨ ꯅꯪꯅꯦ ꯑꯗꯨꯨꯝ ꯉꯟꯅ ꯂꯥꯛꯑꯣ ꯉꯟꯅ ꯂꯥꯛꯄ ꯍꯥꯏꯁꯦ ꯅꯪ ꯄꯨꯡ ꯇꯔꯦꯠ ꯁ꯭ꯋꯥꯏꯗ ꯌꯧꯔꯛꯄ ꯉꯝꯒꯗ꯭ꯔꯥ ꯐꯔꯛ ꯇꯥꯒꯗ꯭ꯔꯥ ꯅꯪ ꯒꯥꯔꯤ ꯂꯩꯕ꯭ꯔꯥ ꯀꯃꯥꯏꯅ ꯇꯧꯋ
ꯌꯥꯅꯤꯌꯦ ꯑꯗꯨꯕꯨꯗꯤ ꯑꯩꯈꯣꯏꯒꯤ ꯒꯥꯔꯤꯕꯨꯗꯤ ꯂꯩꯌꯦ ꯑꯗꯨꯝ ꯍꯥꯏꯗꯤ ꯒꯥꯔꯤ ꯑꯌꯨꯛ ꯇ ꯉꯟꯅ ꯑꯗꯨꯝ ꯐꯔ ꯑꯗꯨꯝ ꯂꯥꯛꯑꯒꯦ
ꯑꯣ ꯐꯔꯦ ꯑꯗꯨꯗꯤ ꯅꯪꯅꯦ ꯍꯌꯦꯡ ꯑꯌꯨꯛꯇ ꯄꯨꯡ ꯇꯔꯦꯠ ꯅꯪꯅꯕ ꯂꯥꯛꯑꯣ ꯑꯗꯨꯒ ꯍꯧꯖꯤꯛꯀꯤ ꯑꯩꯅ ꯍꯥꯏꯕ ꯏꯟꯗꯣ ꯑꯗꯨꯁꯨ ꯍꯥꯞꯆꯤꯜꯂꯛꯑꯣꯕꯀꯣ ꯑꯗꯨꯗꯨꯒ ꯑꯩ ꯍꯥꯏꯗꯤ ꯏꯟꯖꯤꯟ ꯀꯔꯤ ꯀꯔꯥ ꯑꯗꯒꯤ ꯉꯥ ꯐꯥꯕꯗ ꯆꯪꯒꯗꯕ ꯃ ꯄꯣꯠ ꯃꯆꯩꯁꯤꯡꯗꯣ ꯂꯣꯏꯅ ꯔꯦꯗꯤ ꯇꯧꯔ ꯊꯝꯂꯝꯝꯃꯒꯦ ꯑꯩꯈꯣꯏ ꯁꯤꯗꯩ ꯃꯤ ꯇꯔꯦꯠ ꯅꯤ ꯃꯄꯥꯟ ꯑꯃ ꯌꯥꯎꯗꯣꯏꯅꯦꯕ ꯄꯨꯈꯔꯤꯗꯣ ꯆꯥꯎꯕꯅꯤꯅ ꯃꯤꯁꯦ ꯈꯔ ꯌꯥꯝ ꯊꯥꯗꯗꯕ ꯌꯥꯔꯣꯏꯗꯣꯏꯔꯤ ꯑꯗꯒꯤ ꯑꯆꯧꯕꯁꯤꯡꯗꯨꯅ ꯐꯥꯗꯣꯛꯑꯒ ꯃꯣꯏ ꯂꯂꯣꯟꯕꯤ ꯂꯥꯛꯄꯁꯤꯡꯗꯣ ꯑꯗꯨꯗ ꯊꯥꯗꯣꯛꯈꯤꯗꯣꯏꯅꯦꯕ
ꯑꯣ ꯌꯥꯏꯌꯦ ꯌꯥꯏ
ꯑꯗꯣ ꯉꯥꯁꯦ ꯃꯈꯟꯁꯦ ꯃꯈꯟ ꯃꯈꯟꯅꯦꯕ ꯌꯥꯝꯃꯦꯕ ꯉꯥ ꯃꯈꯜ ꯉꯥ ꯃꯈꯜ ꯂꯩꯔꯤꯁꯦ ꯉꯥ ꯑꯆꯧꯕꯗꯗ ꯒ꯭ꯔꯥꯁ ꯀꯥꯞ ꯂꯩꯔꯦꯀꯣ ꯑꯗꯨꯗꯒꯤ ꯀ ꯂꯥꯗꯣ ꯀꯦ ꯖꯤ ꯑꯍꯨꯝꯃꯨꯛ ꯁꯨꯃꯥꯏꯅ ꯇꯥꯔꯝꯃꯅꯤ ꯃꯔꯨꯝ ꯄꯨꯣꯕꯤ ꯃꯕꯨ ꯀꯪꯕꯤꯗꯣ ꯈꯪꯕ ꯅꯠꯇ꯭ꯔꯥ
ꯑ ꯈꯔꯦ ꯈꯔꯦ
ꯑ ꯑꯗꯨꯗꯣ ꯑꯗꯒꯤ ꯎꯝ ꯔꯧ ꯔꯧ ꯀꯦꯖꯤ ꯑꯅꯤ ꯃꯈꯥꯏ ꯇꯥꯕ ꯑꯗꯒꯤ ꯁꯤꯜꯚꯔ ꯀꯥꯞ ꯀꯦ ꯖꯤ ꯃꯔꯤ ꯇꯥꯛꯄ ꯃꯉꯥ ꯇꯥꯕꯐꯥꯎ ꯌꯥꯎꯔꯝꯗꯧ ꯃꯥꯜꯂꯦ ꯑꯩꯅ ꯈꯟꯕꯗ
ꯎꯝ
ꯑꯗꯒꯤ ꯑꯩꯈꯣꯏ ꯍꯧꯖꯤꯛꯀꯥꯟꯒꯤ ꯉꯥ ꯑꯩꯅ ꯊꯥꯗꯔꯒ ꯌꯦꯡꯕꯅꯦꯕꯀꯣ ꯍꯤꯡꯕ꯭ꯔꯥ ꯍꯤꯡꯗꯕ꯭ꯔꯥꯅ
ꯑ ꯑꯥ
ꯑꯗꯨꯗꯣ
ꯍꯥꯏ
ꯎꯝ ꯆꯥ ꯌꯥꯡꯈꯩ ꯇꯪ ꯊꯥꯗꯈꯤꯕꯅꯦ ꯑꯗꯨꯗꯨꯒ ꯑꯗꯨꯗꯨꯒ ꯀꯩꯅꯣꯗꯣ ꯉꯥꯍꯩꯗꯣ ꯈꯪꯉꯤꯗꯅ ꯃꯄꯥꯂꯝꯗ ꯄꯆꯂꯄꯗꯣ ꯑꯗꯨꯗꯣ ꯑꯩꯅ ꯉꯍꯩ ꯆꯥꯔꯗꯣ ꯆꯥꯝꯃꯃꯨꯛꯀ ꯊꯥꯗꯈꯤꯕꯅꯦꯕꯀꯣ ꯑꯁ ꯑꯗꯨꯗꯣ ꯆꯥꯎꯔꯝꯅꯤ ꯑꯗꯨꯗꯤ ꯁꯤꯠ ꯁꯤꯠ ꯅꯥꯝꯕꯅꯤꯅ ꯐꯥꯕꯗ ꯋꯥꯗꯁꯨ ꯌꯥꯅꯤꯍꯦ ꯑꯗꯨꯃꯗꯤ ꯃꯥꯏꯗꯤ ꯁꯤꯠ ꯁꯤꯠ ꯅꯥꯜꯂꯤꯗꯅ ꯃꯁꯥꯗꯣ
ꯑꯥ
ꯑꯗꯨꯃꯗꯤ ꯏꯁꯤꯡꯗꯣ ꯄꯨꯔꯥ ꯀꯪꯉꯒ ꯐꯥꯗꯕ ꯌꯥꯔꯔꯣꯏ ꯑꯗꯒꯤ ꯉꯥ ꯃꯆꯥ ꯃꯆꯥ ꯑꯩꯈꯣꯏ ꯃꯩ ꯇꯦꯡꯉꯥ ꯉ ꯁꯝꯆꯦꯠ ꯉꯥꯃꯨ ꯑꯗꯒꯤ ꯐꯕꯣ ꯉꯥ ꯑꯗꯒꯤ ꯉ ꯉꯀ꯭ꯔꯥ ꯁꯨꯃꯥꯏꯅ ꯃꯆꯥ ꯃꯆꯥꯁꯨ ꯃꯌꯥꯝ ꯂꯩꯌꯦꯕ ꯑꯗꯒꯤ ꯃꯨꯀꯥ ꯉꯥ ꯉꯥꯈꯥ ꯁꯨꯝꯕꯁꯦ ꯁꯨꯝꯕꯁꯤꯅ ꯑꯃꯨꯛ ꯇꯣꯉꯥꯟ ꯇꯣꯉꯥꯟ ꯇꯧꯔꯛꯀꯗꯣꯏꯅꯦꯕ ꯂꯣꯏꯅ
ꯎꯝ
ꯐꯥꯕꯕꯨꯗꯤ ꯄꯨꯟꯅ ꯐꯥꯗꯣꯏꯅꯦ ꯑꯗꯨꯒ ꯄꯤꯕ ꯀꯥꯟꯗꯗꯤ ꯇꯣꯉꯥꯟ ꯇꯣꯉꯥꯟ ꯄꯤꯗꯣꯏꯅꯦꯕ
ꯎꯝ
ꯑꯗꯣ ꯑꯗꯨ ꯑꯗꯨꯃꯥꯏꯅ ꯇꯧꯔꯛꯄꯅꯤꯅ ꯃꯇꯝꯁꯦ ꯍꯌꯦꯡꯁꯦ ꯑꯗꯨꯝ ꯄꯨꯔꯥ ꯆꯪꯉꯅꯦꯕ ꯍꯌꯦꯡꯁꯦꯃ ꯑꯗꯣ ꯅꯪ ꯍꯌꯦꯡ ꯑꯩꯈꯣꯏꯗ ꯆꯥꯛ ꯆꯥꯔꯁꯦ ꯑꯗꯣ ꯌꯦꯟꯖꯥꯡꯁꯦ ꯍꯌꯦꯡꯁꯦ ꯀꯩ ꯊꯣꯡꯍꯟꯁꯦꯕ
ꯌꯥꯏꯌꯦ ꯑꯗꯣ ꯏꯟꯖꯥꯡꯁꯦ ꯈꯪꯗꯦꯅꯦ ꯑꯗꯨꯝ ꯏꯇꯥꯎꯅ ꯑꯗꯨꯝ ꯍꯥꯏꯗꯤ ꯐꯗꯧꯕ ꯃꯩ ꯌꯦꯡꯉꯒ ꯑꯗꯨꯝ ꯊꯣꯡꯕꯤꯔꯣ ꯑꯗꯣ ꯁꯣꯏꯕꯨꯝ ꯃꯤꯔꯣꯟꯕ ꯑꯃꯕꯨꯗꯤ ꯌꯥꯎꯍꯟꯕꯤꯔꯣꯑꯣ ꯍꯥꯏꯗꯤ ꯑꯩ ꯁꯨꯕ ꯆꯥꯗꯕꯁꯨ ꯀꯨꯏꯔꯦꯕ ꯍꯧꯖꯤꯛ ꯅꯨꯡꯁꯥꯁꯨ ꯈꯤꯇꯪꯁꯨ ꯁꯥꯕꯅꯤꯅꯀꯣ
ꯑꯥ ꯑꯥ
ꯁꯣꯏꯕꯨꯝꯗꯣ ꯐꯖꯅ ꯑꯂꯨꯗꯨꯒ ꯃꯣꯔꯣ ꯇꯦꯛꯄꯒ ꯇꯧꯔꯒꯀꯣ ꯑꯗꯨꯃꯥꯏꯅ ꯂꯣꯟꯕꯤꯔꯝꯃꯣ ꯑꯃ ꯑꯇꯩ ꯊꯣꯏꯅ ꯌꯥꯎꯗ꯭ꯔꯁꯨ ꯌꯥꯏꯗ ꯑꯥ
ꯑ ꯑꯩ ꯌꯦꯟ ꯌꯦꯟ ꯈꯔ ꯉꯧꯍꯜꯂꯝꯃꯒꯦ ꯑꯗꯨꯗꯨꯒ ꯉꯥ ꯉꯥ ꯁꯝꯆꯦꯠ ꯈꯨꯕꯃꯨꯛ ꯄꯥꯛꯄꯤꯗꯣ ꯑꯩꯈꯣꯏꯒꯤ ꯂꯣꯀꯦꯜꯒꯤꯗꯣ ꯍꯥꯏꯕ꯭ꯔꯤꯠ ꯅꯠꯇꯕꯗꯣ ꯑꯗꯨꯗꯣꯃ ꯇꯥꯎꯔꯁꯦ ꯑꯗꯨꯗꯤ
ꯍꯥꯎꯕꯅꯦ ꯑꯗꯨꯗꯤ
ꯑꯥ ꯑ ꯀꯩꯅꯣ ꯇꯧꯋꯦ ꯉꯥ ꯁꯝꯆꯦꯠ ꯑꯩꯈꯣꯏ ꯍꯧꯖꯤꯛꯀꯥꯟ ꯊꯣꯛꯄ ꯑꯃ ꯍꯥꯏꯕ꯭ꯔꯤꯠꯀꯤꯗꯣ ꯈꯪꯕ꯭ꯔꯥ ꯕꯣꯏꯂꯔ ꯑꯃ ꯆꯥꯛꯀ ꯄꯤꯖꯟꯅꯅꯕꯗꯣ
ꯈꯪꯉꯦ ꯈꯪꯉꯦ ꯑꯗꯨꯝ ꯍꯥꯏꯗꯤ ꯑꯩꯈꯣꯏ ꯀꯩꯊꯦꯜꯁꯤꯗꯁꯨ ꯑꯗꯨꯝ ꯉꯥꯏꯍꯥꯛ ꯂꯩ ꯐꯠꯇꯅ ꯑꯗꯨꯝ ꯄꯨꯊꯣꯔꯛꯑꯦꯕ ꯃꯤꯁꯤꯡꯅ
ꯎꯝ ꯑꯗꫭ ꯑꯩꯗꯤ ꯊꯥꯗꯖꯩ ꯍꯥꯏꯕ ꯋꯥꯅꯦꯕꯀꯣ ꯑꯗꯨ ꯉꯥꯗꯨꯗꯤ ꯑꯩꯗꯤ ꯄꯥꯝꯖꯗꯦꯕ ꯃꯤꯅ ꯊꯥꯗꯣꯛꯑꯣ ꯂꯂꯣꯟꯕꯤꯅ ꯊꯥꯗꯣꯛꯎ ꯃꯣꯏ ꯌꯣꯟꯒꯦ ꯈꯣꯠꯀꯦ ꯍꯥꯏꯗꯨꯗ ꯊꯥꯗꯕꯅꯦꯕ ꯑꯩꯗꯤ ꯑꯣꯏꯅꯗꯤ ꯄꯥꯝꯖꯗꯦꯕ ꯍꯥꯏꯗꯤ ꯀꯩꯁꯨ ꯀꯨꯏꯅ ꯊꯝꯕ ꯌꯥꯗꯦꯕ ꯑꯗꯨꯝ ꯉꯥꯗꯣ ꯍꯧꯖꯤꯛ ꯇꯥꯎꯔꯅꯤ ꯆꯥꯔꯅꯤ ꯁ꯭ꯋꯥꯏ ꯈꯨꯗꯛꯇ ꯇꯍꯥꯎꯋꯦ ꯀꯨꯏꯁꯜꯂꯗꯤ ꯃꯅꯝ ꯑꯃ ꯆꯦꯜꯂꯦꯕ ꯍꯩꯅꯖꯗꯦꯕ ꯑꯩꯒꯤꯗꯤ ꯑꯩꯈꯣꯏꯒꯤ ꯏꯁꯥꯒꯤ ꯂꯣꯀꯦꯜꯒꯤ ꯊꯥꯏꯅꯗꯒꯤ ꯃꯩꯇꯩ ꯉꯥ ꯉꯥ ꯁꯝꯆꯦꯠꯇꯣ
ꯑꯥ
ꯑꯗꯨꯅ ꯍꯦꯟꯅ ꯍꯥꯎꯋꯦꯕ
ꯑꯗꯨꯅꯦ ꯑꯗꯒꯤ ꯑꯩꯈꯣꯏꯒꯤꯁꯨ ꯍꯥꯏꯗꯤ ꯃꯃꯥꯡꯃꯨꯛ ꯉꯍꯥꯃꯨꯛ ꯑꯃꯨꯔꯛꯇꯪꯀꯣ ꯑꯩꯈꯣꯏꯒꯤ ꯍꯧꯖꯤꯛꯀꯤ ꯉꯥ ꯁꯟꯁꯦꯠ ꯍꯥꯏꯕꯦꯛꯇꯔꯤꯁꯦ ꯁꯤꯁꯦ ꯑꯩꯈꯣꯏ ꯕꯖꯥꯔꯗꯒꯤ ꯂꯣꯏꯔꯛꯑꯒ ꯆꯥꯒꯕꯀꯣ
ꯑꯥ
ꯑꯗꯨꯗ ꯁꯤ ꯈꯗꯛꯇ ꯍ ꯈꯗꯛꯇ ꯆꯥꯕꯗꯨꯕꯨꯗꯤ ꯀꯌꯥ ꯀꯩꯅꯣ ꯇꯧꯗ꯭ꯔꯦ ꯑꯗꯨꯒ ꯑꯩꯈꯣꯏꯅ ꯑꯗꯨꯝ ꯍꯥꯏꯗꯤ ꯍꯥꯟꯅꯒꯤ ꯑꯩꯈꯣꯏꯒꯤ ꯃꯩꯇꯩꯒꯤ ꯃꯍꯧꯁꯥꯒꯤ ꯉꯥ ꯁꯝꯆꯦꯠꯁꯤꯗꯤ ꯑꯗꯨꯝ ꯍꯥꯏꯗꯤ
ꯎꯝ
ꯉꯉꯥ ꯑꯃ ꯇꯥ ꯑꯃ ꯑꯩꯈꯣꯏꯅ ꯁꯨꯝ ꯌꯣꯛꯑꯒ ꯊꯝꯕ ꯃꯇꯝꯗ ꯑꯗꯨꯝ ꯍꯥꯏꯗꯤ ꯅꯣꯡꯃ ꯅꯤꯅꯤꯃꯨꯛꯇꯤ ꯑꯗꯨꯝ ꯍꯤꯡꯉꯒ ꯑꯗꯨꯝ ꯂꯩꯗꯅ
ꯍꯣꯏ
ꯑꯗꯣ ꯍꯧꯖꯤꯛꯀꯤꯁꯤꯗꯤ ꯍꯥꯏꯗꯤ ꯑꯗꯨꯝ ꯐ꯭ꯔꯤꯟ ꯐ꯭ꯔꯤꯟ ꯀꯥꯎꯔꯝꯕꯁꯦ ꯑꯩꯈꯣꯏꯅ ꯑꯗꯨꯝ ꯌꯥꯝꯃꯜꯂꯦꯅ ꯑꯩꯈꯣꯏꯅ ꯃꯉꯥ ꯑꯃ ꯇꯔꯥ ꯑꯃ ꯌꯣꯑꯒ ꯊꯝꯕꯁꯤꯁꯨ ꯍꯥꯏꯗꯤ ꯀꯨꯏꯅ ꯂꯩꯕ ꯉꯝꯗꯕꯗꯣ ꯑꯗꯨꯝ ꯍꯥꯏꯗꯤꯏ ꯅꯨꯃꯤꯗꯥꯡꯒꯅꯤ ꯈꯪꯗꯦ ꯅꯣꯡꯉꯥꯜꯂꯒꯅꯤ ꯈꯪꯗꯦ ꯌꯦꯡꯉꯨꯄ ꯃꯇꯝꯗ ꯑꯗꯨꯝ ꯍꯛꯇ ꯑ ꯁꯤꯔ ꯁꯤꯔꯒ ꯍꯦꯛꯇ ꯂꯩꯔꯝꯕ ꯍꯥꯏꯇꯥꯔꯦ
ꯍꯣꯏ ꯍꯣꯏ ꯃꯥꯅꯦ ꯃꯥꯅꯦ
ꯑꯗꯨꯅꯦꯗꯒꯤ ꯑꯗꯨꯝ ꯃꯍꯥꯎꯁꯨ ꯑꯩꯈꯣꯏꯒꯤ ꯍꯥꯟꯅꯒꯤ ꯑꯗꯨꯝ ꯑꯩꯈꯣꯏꯒꯤ ꯃꯍꯧꯁꯥꯒꯤ ꯉꯥ ꯁꯝꯆꯦꯛꯁꯤꯡꯅ ꯑꯗꯨꯝ ꯍꯦꯜꯂꯤꯗ ꯍꯥꯏꯗꯤ ꯃꯍꯥꯎ ꯆꯥꯕ ꯃꯇꯝꯗꯁꯨ ꯀꯣ
ꯍꯣꯏ
ꯑ ꯑꯗꯨꯒ ꯏꯇꯥꯎ ꯍꫭꯏ ꯉꯁꯥꯏ ꯍꯥꯏꯕꯤꯈꯤꯕꯗꯣ ꯑꯩꯈꯣꯏ ꯀꯩꯅꯣꯗꯣ ꯑ ꯉ ꯉꯥ ꯄꯥꯏ ꯍꯥꯏꯅ ꯉꯥ ꯑꯃ ꯂꯩꯕꯗꫭ
ꯑꯥ ꯑꯥ
ꯑ ꯑꯗꯨꯗꯤ ꯑꯩꯈꯣꯏ ꯊꯥꯗꯕꯤꯗ꯭ꯔꯤꯕ꯭ꯔꯥ ꯅꯠꯇ꯭ꯔꯒ ꯑꯗꯨꯝ ꯃꯇꯝ ꯈꯔ ꯋꯥꯠꯂꯤꯕꯩꯔꯥ ꯑꯩꯗꯤ ꯍꯥꯏꯗꯤ ꯑ
ꯑꯩꯅꯗꯤ ꯊꯥꯗꯕꯗꯗꯤ ꯌꯥꯎꯈꯤꯗꯦꯕ ꯑꯗꯨꯒꯅꯦ ꯑꯩꯈꯣꯏ ꯏꯟ ꯊꯥꯔꯒ ꯁꯨꯝ ꯊꯝꯕꯗꯣ ꯏꯟ ꯊꯥꯔ ꯊꯝꯕ ꯀꯥꯅ ꯆꯤꯡꯕ ꯀꯥꯟꯗ ꯉꯥ ꯅꯣꯃꯝꯗꯤ ꯃꯔꯤ ꯃꯉꯥ ꯂꯛꯂꯦ ꯃꯣꯏꯗꯣ ꯑꯩꯅ ꯁꯨꯝ ꯈꯟꯕꯗ ꯅꯣꯡ ꯇꯥꯕ ꯀꯥꯟꯗ ꯏꯁꯤꯡꯒ ꯆꯥꯎꯕ ꯀꯥꯟꯗ ꯁꯨꯝ ꯆꯩꯜ ꯂꯩ ꯗ ꯃꯐꯝ ꯃꯐꯝ ꯑꯗꯨ ꯂꯥꯛ ꯀꯥꯛꯁꯜꯂ ꯃꯆꯥ ꯀꯣꯛꯁꯟꯈꯤꯕ ꯃꯥꯜꯂꯦ ꯑꯩꯅ ꯈꯟꯕꯗ ꯃꯄꯤꯁꯨ ꯂꯩꯕ ꯃꯥꯜꯂꯦ ꯍꯥꯏꯗꯤ ꯃꯆꯥ ꯌꯥꯎꯔꯛꯏꯗꯨꯅꯗꯤ ꯃꯄꯤꯁꯤ ꯁꯣꯏꯗꯅ ꯂꯩꯔꯝꯒꯅꯦꯕ
ꯑꯗꯨꯗꯤꯅꯦ ꯍꯥꯏ ꯑꯥ ꯍꯌꯦꯡ ꯍꯥꯏꯗꯤ ꯉꯥꯗꯣ ꯐꯥꯗꯣꯛꯄ ꯃꯇꯝ ꯃꯇꯝꯗꯨꯗ ꯍꯥꯏꯗꯤ ꯃꯄꯥꯏꯒꯨꯝꯕꯗꯣ ꯊꯦꯡꯅꯕꯗ ꯈꯤꯇꯪ ꯆꯥꯎꯕ ꯊꯦꯡꯅꯔꯒꯗꯤ ꯑꯩꯁꯨ ꯈꯤꯇꯪ ꯂꯧꯒꯦ ꯍꯥꯏꯗꯤ ꯑꯩꯗꯤ ꯍꯥꯟꯅꯗꯒꯤꯁꯨ ꯄꯥꯏꯁꯦ ꯑꯗꯨꯝ ꯍꯥꯏꯗꯤ ꯃꯔꯨꯕꯨꯗꯤ ꯑꯗꯨꯝ ꯈꯔ ꯌꯥꯎꯋꯦꯕꯨ ꯑꯗꯨꯝ ꯃꯥꯒꯤ ꯇꯣꯉꯥꯟꯕ ꯃꯍꯥꯎ ꯑꯃ ꯑꯗꯨꯝ ꯊꯣꯛꯏ
ꯑꯁ ꯍꯥꯎꯕꯅꯦꯍꯦꯛ ꯉꯄꯥꯏꯗꯤ ꯃꯤ ꯉꯄꯥꯏ ꯑꯁ ꯕꯨꯡꯒ ꯊꯣꯡꯕ ꯀꯥꯏꯅ ꯍꯥꯏꯅꯔꯤ ꯃꯤ ꯀꯩꯅꯣ
ꯑꯗꯨꯅꯦ ꯍꯥꯏꯗꯤ ꯑꯩ ꯏꯁꯥꯗꯁꯨ ꯑꯗꯨꯝ ꯁꯣꯏꯕꯨꯝꯁꯦ ꯄꯥꯝꯖꯕꯅꯤꯅ ꯁꯣꯏꯕꯨꯝꯒ ꯉꯥ ꯄꯥꯏꯒ ꯊꯣꯡꯕꯗꯣ ꯑꯁ ꯆꯥꯗꯕꯁꯨ ꯀꯨꯏꯔꯦ ꯍꯥꯏꯗꯤ ꯑꯩ ꯍꯌꯦꯡ ꯐꯥꯕ ꯀꯥꯟꯗ ꯍꯥꯏꯗꯤ ꯈꯤꯇꯪ ꯆꯥꯎꯕꯝ ꯌꯥꯌꯥꯎ ꯊꯣꯡꯕꯒ ꯆꯥꯕ ꯌꯥꯕꯒꯤ ꯇꯟꯖꯥ ꯌꯥꯎꯔꯒꯗꯤ ꯑꯩ ꯑꯗꯨꯝ ꯈꯔ ꯂꯧꯒꯦꯀꯣ
ꯎꯝ ꯍꯣ ꯍꯣꯏ ꯌꯥꯏꯌꯦ ꯌꯥꯏꯌꯦ ꯂꯑꯣ ꯂ ꯑꯗꯨꯝ ꯐꯥꯅꯤꯗ ꯐꯥꯕꯩꯗꯤ ꯏꯁꯤꯡꯗꯣ ꯀꯪꯅ ꯁꯤꯠꯇꯣꯛꯇꯣꯏꯅꯦꯕꯀꯣ ꯑꯗꯨꯒ
ꯑ
ꯂꯣꯏꯅ ꯁꯦꯡꯅ ꯁꯤꯠꯇꯣꯛꯈ꯭ꯔꯗꯕꯅꯤ ꯑꯗꯨꯒ ꯏꯁꯤꯡ ꯑꯅꯧꯕ ꯑꯃꯨꯛ ꯊꯥꯗꯔꯒ ꯉꯥꯗꯣ ꯑꯅꯧꯕ ꯑꯃꯨꯛ ꯊꯥꯗꯒꯦ ꯇꯧꯕꯅꯦꯕ ꯌꯥꯅꯤ ꯌꯥꯅꯤ ꯑꯗꯨꯒꯤꯗꯤ
ꯑꯗꯒꯤ ꯅꯪꯅ ꯉꯁꯥꯏꯁꯨ ꯍꯥꯏꯈꯤꯕ ꯍꯥꯏꯗꯤ ꯁꯤꯜꯚꯔꯗꯣ ꯅꯣꯏ ꯀꯦꯖꯤ ꯑꯍꯨꯝ ꯇꯥꯕ ꯃꯔꯤ ꯃꯉꯥ ꯐꯥꯎꯕꯒꯤ ꯆꯥꯡ ꯐꯥꯎꯕꯗ ꯌꯥꯎꯋꯦꯅ ꯍꯥꯏꯕꯗꯣ
ꯎꯝ ꯎꯝ
ꯑꯗꯨꯗꯣ ꯑꯁ ꯍꯥꯏꯗꯤ ꯁꯤꯜꯚꯔꯁꯤꯁꯨ ꯍꯥꯏꯗꯤ ꯈꯔ ꯅꯧꯕ ꯅꯕꯨ ꯈꯔ ꯃꯍꯥꯎ ꯋꯥꯠꯄꯒꯤ ꯋꯥꯅꯤ ꯑꯗꯨꯃꯥꯏꯅ ꯂꯤꯔꯒ ꯑꯥ ꯀꯦꯖꯤ ꯃꯔꯤ ꯃꯉꯥꯒ ꯍꯥꯏꯁꯤꯗꯤ ꯐꯖꯅ ꯑꯗꯨꯝ ꯂꯤꯔꯦꯗꯅꯀꯣ ꯑꯁ ꯑꯗꯨꯝꯕꯗꯨꯗꯤ ꯐꯖꯅ ꯍꯥꯎꯕꯅꯤꯍꯦ
ꯍꯣꯏ ꯍꯣꯏ ꯍꯥꯎꯕꯅꯦ ꯍꯥꯎꯕꯅꯦ ꯑ ꯑꯣ
ꯃꯃꯥꯡ ꯆꯍꯤꯃꯨꯛ ꯑꯃꯗ ꯑꯩꯈꯣꯏꯒꯤ ꯑ ꯑꯆꯧꯕ ꯑꯃ ꯏꯃꯣꯏꯅꯨꯒꯤ ꯇꯧꯕꯗꯨꯗ ꯑꯩꯈꯣꯏ ꯆꯥꯈꯤꯕ ꯑꯗꯨꯗ ꯍꯥꯏꯗꯤ ꯉꯥꯗꯨꯣ ꯁꯦꯜꯂꯣꯏ ꯑꯣꯏꯖꯔꯒꯁꯨ ꯌꯥꯝꯅ ꯍꯥꯎꯕ ꯍꯥꯏꯇꯥꯔꯦ ꯃꯁꯥ ꯈꯛꯇꯣ ꯇꯥꯛꯁꯤꯜꯂꯒ
ꯑꯥ ꯌꯥꯏꯌꯦ ꯌꯥꯏꯌꯦ ꯍꯌꯦꯡꯗꯣ ꯑꯝꯇ ꯌꯦꯡꯃꯤꯟꯅꯔꯁꯤꯁꯦ ꯀꯃꯥꯏ ꯀꯃꯥꯏꯅ ꯇꯧꯕꯅꯣꯗꯣ ꯑ ꯑꯃꯔꯣꯝꯗꯗꯤ ꯋꯥꯕꯗꯤ ꯋꯥꯏꯕꯀꯣ ꯑꯗꯨꯒꯅꯦ ꯑ ꯏꯁꯤꯡ ꯀꯪꯗꯔ ꯀꯥꯟꯗꯅꯤꯁꯦ ꯑꯋꯥꯠ ꯂꯅ ꯀꯥꯎꯏꯗꯣꯏꯁꯤ ꯌꯥꯝ ꯅꯨꯡꯉꯥꯏꯕꯅꯦ ꯌꯦꯡꯉꯣ ꯈꯨꯅꯨꯡꯉꯥꯏꯅꯤ ꯅꯪ ꯍꯌꯦꯡ ꯈꯪꯅꯤ ꯌꯥꯎꯔꯛ ꯑꯝꯇ ꯌꯥꯎꯗ꯭ꯔꯤꯕꯣ ꯍꯟꯗꯛꯀꯤꯁꯤꯅ ꯐꯥꯔꯁ ꯇꯥꯏꯝ ꯑꯣꯏꯗꯣꯏꯔꯥ
ꯑꯩꯁꯦ ꯌꯥꯎꯕ ꯍꯥꯏꯁꯦ ꯉꯍꯥꯡ ꯑꯃꯨ ꯍꯥꯏꯗꯤ ꯑꯩꯈꯣꯏꯒꯤ ꯄꯨꯈ꯭ꯔꯤꯗ ꯀꯩꯗ ꯑꯗꯨꯃꯥꯏꯅ ꯈꯔ ꯈꯔ ꯁꯤꯠꯄꯗꯣ ꯑꯗꯨꯝꯕꯗꯨꯕꯨ ꯑꯗꯨ ꯌꯥꯎꯈ꯭ꯔꯦ ꯑꯗꯨꯒ ꯍꯥꯏꯗꯤ ꯑꯗꯨꯃꯥꯏꯅ ꯗꯥꯏꯔꯦꯛ ꯑꯣꯏꯅ ꯉꯥꯒꯤ ꯐꯥꯔꯝꯗꯒ ꯁꯤꯠꯄ ꯑꯗꯨꯒꯨꯝꯕ ꯑꯆꯧꯕꯗꯒ ꯇꯧꯕꯗꯨꯗꯤ ꯍꯌꯦꯡꯒꯤꯁꯤꯅ ꯑꯗꯨꯝ ꯑꯍꯥꯟꯕꯗꯤ ꯑꯣꯏꯗꯣꯏꯅꯤ
ꯑꯣ ꯑꯣ ꯑꯣ ꯑꯁ ꯑꯗꯨꯗꯤ ꯅꯪ ꯍꯌꯦꯡ ꯈꯪꯒꯅꯤ
ꯎꯝ
ꯑꯗꯨꯒ ꯑꯁ ꯉꯥ ꯐꯥꯕꯗ ꯌꯥꯝ ꯋꯥꯏꯁꯦ ꯑꯩꯈꯣꯏꯒꯤ ꯀꯩꯅꯣꯗꯣ ꯇꯨꯡꯍꯟꯕꯤꯗꯣ ꯃꯥꯅꯦ ꯉꯥ ꯑꯐꯕꯗ ꯌꯥꯝ ꯋꯥꯔꯤꯁꯦ ꯍꯥꯏꯗꯤ ꯃꯥꯗꯤ ꯃꯁꯥꯗꯣ ꯃꯆꯤꯟ ꯑꯃ ꯇꯨꯝꯃꯤꯗꯅ ꯑꯗꯨꯅ ꯊꯥꯕ ꯀꯥꯟꯗꯅꯦ ꯃꯥꯗꯤ ꯃꯀꯣꯛꯇ ꯐꯖꯩ ꯐꯖꯅ ꯅꯝꯃꯒ ꯐꯥꯗꯣꯏꯗꯤ ꯌꯥꯗꯦꯕ ꯍꯥꯏꯗꯤ ꯐꯔ ꯐ꯭ꯔꯥ ꯍꯥꯏꯔ ꯀꯥꯟꯗ ꯈꯨꯠꯇ ꯌꯥꯝ ꯌꯥꯠꯂꯦꯕ ꯑꯇꯩ ꯉꯥꯗꯤ ꯁꯤ ꯁꯤꯠ ꯅꯥꯑꯝꯕꯅꯤꯅ ꯇꯞ ꯇꯞ ꯐꯥꯕ ꯌꯥꯏꯑꯕ ꯃꯁꯤ ꯉꯥꯥꯁꯦ ꯉꯥ ꯁꯝꯆꯦꯠ ꯑꯄꯥꯛꯄꯁꯦ ꯈꯔ ꯈꯨꯄꯥꯛꯥꯛꯃꯄꯥꯛꯥꯛꯈꯤꯕꯒ ꯑꯗꯒꯤ ꯍꯧꯖꯤꯛꯀꯤ ꯇꯨꯡꯍꯟꯕꯤꯁꯦ ꯁꯨꯝꯕ ꯖꯤꯟꯁꯁꯦ ꯐꯥꯕꯗ ꯌꯥꯝꯅ ꯅꯨꯡꯉꯥꯏꯇ꯭ꯔꯤꯁꯦ ꯌꯥꯝꯅꯕꯨ